ꯍꯂꯣ ꯆꯆꯥ ꯍ ꯇꯑ ꯆ ꯆꯥꯔꯕ꯭ꯔꯣ
ꯑꯦ ꯊꯣꯡꯁꯨ ꯊꯣꯡꯗ꯭ꯔꯤꯗ
ꯑꯩꯈꯣꯏꯗꯤ ꯆꯥꯔꯦ ꯑꯩꯈꯣꯏꯗꯤ ꯌꯦꯟꯁꯥꯡ ꯑꯃ ꯌꯦꯟ ꯑꯃ ꯌꯦꯟ ꯊꯣꯝꯕ ꯑꯃ ꯀꯩꯅꯣ ꯃꯥꯏꯔꯦꯟ ꯃꯅꯥꯒ ꯕꯤꯟꯁ ꯃꯅꯥꯗꯣ ꯑꯗꯨ ꯆꯝꯐꯨꯠ
ꯑꯣ ꯑꯁ ꯌꯥꯝ ꯃꯊꯌꯥ ꯌꯥꯝ ꯌꯥꯝꯃꯤꯀꯣ ꯅꯣꯏꯗꯤ
ꯌꯥꯝꯃꯦ ꯑꯗꯨꯒ ꯋꯥ ꯋꯥ ꯆꯝꯐ ꯋꯥ
ꯀꯩꯅꯣ ꯇꯧꯀꯣ ꯑꯣ
ꯎꯁꯣꯏ ꯆꯝꯐꯨ ꯑꯗꯨꯒ ꯊꯥꯡꯖꯤꯡ
ꯑꯁ ꯌꯥꯝꯃꯅꯈꯔꯦ ꯄ ꯀꯔꯤ ꯕꯥꯔꯗꯦꯒꯨꯝꯕ ꯂꯩꯕ꯭ꯔꯣ
ꯂꯩꯗꯨꯗ ꯑꯩꯈꯣꯏ ꯏꯅꯥꯎꯅꯨꯄꯤ ꯑꯩꯈꯣꯏ ꯏꯃꯨꯡ ꯑꯃꯒ ꯄꯨꯟꯅ ꯆꯥꯃꯤꯟꯅꯕ ꯑꯩꯈꯣꯏ ꯌꯨꯝꯗ
ꯀꯣ
ꯍꯥꯎꯔꯦ ꯄꯨꯛ ꯄꯤꯛ ꯊꯟꯅ ꯆꯥꯕꯤꯅꯤꯅ ꯄꯨꯛꯁꯦ ꯌꯥꯗ꯭ꯔꯦ ꯋꯥꯔꯦ
ꯑꯩꯗꯤ ꯆꯥꯛꯇꯣ ꯑꯁ ꯉꯁꯥꯏ ꯅꯨꯡꯊꯤꯤꯟꯗ ꯈꯔ ꯌꯥꯝꯅ ꯆꯥꯕꯤꯈ꯭ꯔꯦ ꯅꯠꯇ꯭ꯔꯕ ꯏꯃꯥꯟꯅꯕꯤ ꯏꯕꯥꯅꯤꯗꯣ ꯍꯣꯇꯦꯜꯗꯁꯨ ꯈꯔ ꯕꯣꯔꯥꯒ ꯁꯤꯡꯖꯨꯒ ꯂꯩꯔꯨꯕꯒꯤ ꯑꯗꯨꯒꯤ ꯆꯥꯅꯤꯡꯗ꯭ꯔꯦ ꯃꯦꯒꯤ ꯑꯣꯏꯅ ꯊꯣꯡꯉꯒ ꯇꯨꯝꯈ꯭ꯔꯁꯤꯔ
ꯁꯨꯃꯥꯏꯅ ꯄꯪꯇꯧ ꯇꯧꯕꯅꯨꯍꯦ ꯆꯥꯛ ꯌꯦꯟꯁꯥꯡ ꯐꯖꯅ ꯊꯣꯉꯒ ꯐꯖꯅ ꯆꯑꯣ
ꯑꯗꯥꯏꯁꯦ ꯐꯪꯛꯇ ꯇꯧꯔꯒꯂ
ꯁꯨꯃꯥꯏꯅ ꯇꯧꯒꯅꯣ
ꯀꯗꯥꯏ ꯀꯗꯥꯏ ꯆꯠꯊꯣꯛꯄ꯭ꯔꯣ ꯌꯨꯝꯗ ꯂꯩꯕ꯭ꯔꯣ ꯑꯗꯨꯝ
ꯑꯩꯈꯣꯏ ꯌꯨꯝꯗ ꯂꯩꯇꯦ ꯈꯨꯟꯒꯤꯀꯣ ꯈꯨꯟꯒꯤ ꯗ꯭ꯌꯨꯇꯤ ꯑꯃ ꯊꯕꯛ ꯑꯃ ꯆꯠꯂꯦ ꯑꯣ ꯈꯨꯟꯒꯤ ꯊꯕꯛ ꯀꯣ ꯊꯕꯛ ꯁꯨꯅꯕ ꯗ꯭ꯌꯨꯇꯤ ꯑꯃ ꯆꯂꯦꯕ ꯂꯒ ꯁꯕ
ꯑꯁ ꯈꯨꯟꯗ ꯂꯩꯕꯁꯨ ꯅꯨꯡꯉꯥꯏꯕꯅꯤꯗ ꯃꯤ ꯃꯌꯥꯝ ꯃꯌꯥꯝ ꯄꯨꯜꯂꯒ ꯑꯣ
ꯅ ꯅꯅꯥꯎꯣꯟꯄꯥ ꯅꯣꯏꯅ ꯅꯅꯥꯎꯅ ꯄꯅꯤꯁꯤ ꯅꯅꯥꯎꯗꯤ ꯀꯦꯔꯣ
ꯌꯥꯝꯗꯦꯗ ꯑꯍꯨꯝ ꯃꯔꯤ ꯈꯛꯇꯅꯤꯗ
ꯄꯨꯝ ꯃꯔꯤ ꯇꯥꯏ ꯑꯩꯗꯤ ꯏꯗꯤ ꯍ ꯑꯣ
ꯌꯥꯝ ꯑꯩꯗꯤ ꯂꯩꯁꯥꯕꯤꯔꯥ ꯈꯜꯂꯒ ꯋꯥꯔꯤ ꯁꯅꯔꯒ
ꯅꯪ ꯐꯤꯒꯨꯝꯕ ꯁꯥꯗ꯭ꯔꯣ
ꯑꯩ ꯁꯥꯕꯕꯗꯤ ꯈꯔꯗꯤ ꯍꯩꯌꯦ ꯑꯗꯣ ꯑꯁꯤꯗꯗꯤꯀꯣ ꯇꯐꯝ ꯂꯩꯇꯕ ꯑꯗꯨꯒꯤ ꯁꯥꯗꯦ ꯁꯥꯗꯤ ꯁꯥꯅꯤꯡꯉꯦ ꯌꯥꯝꯅ
ꯍꯣꯏꯗꯤ ꯑꯗꯨ ꯑꯗꯨꯝ ꯁꯥ ꯁꯥꯏ ꯍꯣꯏ ꯎ ꯍꯧꯖꯤꯛ ꯀꯟꯅ ꯑꯃ ꯁꯥꯔꯤ ꯔꯥꯎꯟꯗ ꯔꯥꯎꯟꯗꯀꯣ ꯑꯩꯣꯏ ꯑꯩꯣꯏ ꯊ ꯀꯁ ꯃꯇꯝꯒꯤ ꯔꯥꯎꯟꯗꯨꯁꯨ ꯀꯟꯅ ꯁꯥꯔꯤ ꯈ꯭ꯔꯤꯁꯃꯥꯁꯇꯒꯣ ꯁꯦꯠꯂꯒ ꯖꯒꯣꯏ ꯌꯥꯝꯅ ꯁꯥꯒꯅ
ꯑꯐ ꯎ
ꯌꯦꯡꯕ ꯂꯥꯛꯑꯣꯗꯅ ꯊꯤꯔꯒ
ꯀꯌꯥ ꯀꯌꯥ ꯄꯤꯅꯥ
ꯑ ꯔꯥꯎꯗꯨꯗꯤ ꯂꯤꯁꯤꯡ ꯇꯔꯥ ꯍꯦꯜꯂꯛꯦ ꯇꯋꯣ ꯇꯋꯣ ꯑꯣꯐꯔ ꯈꯔ
ꯑꯣ ꯑꯩ ꯍꯟꯗꯛ ꯊꯕꯛ ꯀꯟꯅ ꯁꯤꯔꯤꯕꯀꯣ ꯑꯗꯣ ꯑꯣꯏꯔꯗꯤ ꯄꯩꯁꯥ ꯈꯔ ꯈꯔ
ꯑꯣꯏꯣꯏꯕ ꯑꯣꯏꯣꯏꯕ ꯑꯣꯏꯁꯅꯨ ꯀ
ꯀ ꯑꯣꯏꯒꯦ ꯅꯪꯒꯤꯁꯨ ꯈꯔ ꯀꯥꯟꯅꯅꯤꯡꯉꯥꯏꯀꯣ ꯑꯣꯔꯗꯔ ꯐꯤ ꯈꯔ ꯇꯧꯔꯗꯤ ꯅꯪꯁꯨ ꯐꯩꯅ
ꯑꯃ ꯑꯃ ꯃꯇꯦꯡ ꯄꯥꯡꯅꯔꯒ
ꯑꯗꯣ ꯉꯁꯤꯁꯦ ꯌꯥꯝ ꯁꯥꯏꯌꯦ ꯅꯣꯏꯗꯗꯤ ꯁꯥꯗ꯭ꯔꯣ
ꯁꯥ ꯉꯁꯤ ꯅꯣꯡ ꯀꯟꯅ ꯆꯨꯑꯦ ꯍꯧꯖꯤꯛꯇꯤ ꯆꯨꯗ꯭ꯔꯦ ꯑꯃꯨꯛ
ꯅꯨꯡꯉꯥꯏꯅꯦ ꯑꯩꯈꯣꯏꯗꯤ ꯎꯁ ꯉꯥꯏꯍꯥꯛ ꯅꯣꯡ ꯆꯨꯔꯝꯃꯦ ꯑꯗꯨꯒ ꯍꯣꯏ
ꯆꯨꯕꯗꯣ ꯌꯥꯝꯅ ꯄꯥꯝꯃꯦꯕ ꯈꯨꯟ ꯃꯌꯥꯝꯁꯦ
ꯁꯤꯌꯦꯅꯦ ꯅꯪꯒꯤ ꯋꯥꯔꯤꯁꯦ ꯑꯗꯣ ꯀꯩꯅꯣꯗꯤ ꯊꯔꯣꯏ ꯀꯨꯝꯕꯗꯤ ꯈꯨꯟꯕ ꯆꯠꯇꯕ꯭ꯔꯣ
ꯍꯟꯗꯛꯇꯤ ꯈꯨꯟꯕ ꯆꯠꯇ꯭ꯔꯦ ꯂꯧꯕꯨꯛꯇꯣ ꯂꯧ ꯍꯧꯔꯕꯅꯤꯅꯀꯣ
ꯑꯥ
ꯍꯤꯗꯥꯛ ꯀꯥꯞꯊꯣꯛꯀꯥꯁꯤ ꯂꯣꯏ ꯇꯧꯕꯗꯤ ꯌꯥꯗ꯭ꯔꯦꯕ
ꯊꯔꯣꯏ ꯌꯥꯝ ꯆꯥꯅꯤꯡꯉꯤꯅꯦ ꯅꯍꯥꯟ ꯕꯖꯥꯔꯒꯤ ꯒꯤ ꯂꯩꯕꯅꯦꯕꯀꯣ ꯑꯗꯨꯒ ꯌꯥꯝ ꯄꯦꯠꯂꯦ ꯆꯥꯝꯕ ꯐꯥꯎ ꯌꯥ ꯑ ꯂꯣꯏꯅ
ꯍ ꯕꯕꯥ ꯑꯩꯈꯣꯏꯗꯤ ꯀꯩ ꯇꯧꯔꯒ ꯂꯩꯕ꯭ꯔꯣ ꯍꯧꯖꯤꯛ ꯅꯣꯏ ꯃꯃꯥꯈꯣꯏꯆꯤꯟꯅꯈꯣꯏꯗꯤ ꯀꯔꯤ ꯀꯔꯤ ꯇꯧꯔꯒ ꯂꯩꯕ꯭ꯔꯣ ꯃꯣꯏꯁꯨ ꯁ꯭ꯀꯨꯜ ꯀꯕ꯭ꯔ ꯀꯥꯕ꯭ꯔꯣ ꯀꯣꯂꯖ ꯀꯥꯕ ꯃꯤ ꯌꯥꯕ꯭ꯔꯣ
ꯍꯣꯏ ꯌꯥꯎꯋꯦ ꯌꯥꯝ ꯇꯧꯕꯗꯤ ꯅꯠꯇꯦꯗ ꯈꯨꯟꯗ ꯂꯩꯔꯒ ꯂꯧ ꯁꯨꯔꯒ ꯂꯩꯕ ꯏꯅꯤꯗ ꯀ ꯑꯣꯏꯗꯤ ꯑꯗꯣ ꯅꯪꯗꯤ ꯀꯩꯅꯣ ꯇꯧꯔꯕꯣ ꯅꯪꯒꯤ ꯅꯨ ꯄꯥꯗꯤ ꯃꯁꯛ ꯐꯖꯕ꯭ꯔꯣ
ꯑꯁ ꯑꯩꯈꯣꯏ ꯅꯨꯄꯥꯁꯦ ꯃꯁꯛ ꯃꯨꯃꯅꯤꯅ ꯃꯤꯃꯥꯡꯗ ꯆꯄ ꯏꯀꯥꯏ ꯍꯥꯏꯌꯦ
ꯑꯁ ꯅꯪꯗꯤ ꯑꯃꯨꯕ ꯄꯥꯝꯕ ꯃꯥꯜꯂꯤꯅꯦ ꯑꯗꯨꯗꯤ
ꯁꯤ ꯂꯩꯕꯅꯦ ꯀꯟꯁꯨ ꯀꯟꯕ ꯑꯗꯨꯝ ꯊꯕꯛꯁꯨ ꯀꯜꯂꯦ ꯊꯕꯛꯀ ꯃꯥꯗꯦ ꯊꯕꯛ ꯁꯨꯔꯒ ꯆꯥꯔꯒ ꯇꯃꯒ ꯀꯨꯝꯕ ꯌꯦꯡꯗꯔꯣ
ꯌꯦꯡꯉꯦ ꯌꯦꯡꯉꯦ ꯉꯁꯤꯁꯨ ꯐꯖꯕ ꯂꯩꯌꯦ ꯄꯨꯡ ꯕꯔꯣ ꯃꯈꯥꯏꯗ ꯌꯦꯡꯒꯅꯤ ꯕꯥꯔꯣ ꯃꯈꯥꯏꯗ ꯄꯣꯔꯇꯨꯒꯜꯒ ꯏꯁꯄꯦꯟꯒ ꯂꯩꯕꯅꯦ
ꯑꯁꯦꯃꯗꯅꯅꯥꯑ ꯗꯤ ꯌꯦꯡꯕ ꯉꯝꯗꯦ ꯍꯦꯛꯇ ꯇꯨꯝꯊꯣꯛꯏꯗ ꯍꯧꯖꯤꯛ ꯀꯥꯟꯗꯤ ꯕꯣꯔꯁꯨ ꯌꯦꯡꯕ ꯉꯝꯗ꯭ꯔꯦꯗ
ꯉꯁꯤꯗꯤ ꯑꯩꯗꯤ ꯇꯨꯝꯃꯣꯏ ꯍꯦꯛ ꯉꯥꯏꯔ
ꯅꯣꯏꯗꯤ ꯉ ꯅꯗꯤ ꯊꯕꯤ ꯅ
ꯃꯧꯅꯤꯅꯀꯣ ꯉꯟꯇꯥ ꯍꯧꯒꯠꯂꯒ ꯆꯥꯛ
ꯁꯧꯒ꯭ꯔꯤ ꯁꯧꯒꯔꯤꯒꯨꯝꯕ ꯐꯪꯕ꯭ꯔꯣ ꯅꯣꯏꯂꯣꯝꯗ
ꯍꯣꯏ ꯐꯉꯦ
ꯀꯔꯤ ꯀꯔꯤ ꯃꯅꯥ ꯃꯁꯤꯡ ꯐꯕ꯭ꯔꯣ ꯃꯁꯔꯨꯝꯒꯨꯝꯕꯗꯤ ꯊꯤꯕ ꯆꯠꯇ꯭ꯔꯣ
ꯆꯠꯇꯦꯗ ꯑꯩꯁꯨ ꯉꯁꯥꯏ ꯑꯌꯨꯛꯇ ꯁꯧꯒ꯭ꯔꯤ ꯆꯥꯕꯅꯦ ꯍꯋꯣꯏꯦ
ꯆꯥꯒꯨꯝꯕꯗꯤ ꯊꯣꯡꯗ꯭ꯔꯣ ꯅꯣꯡꯃꯗꯤ
ꯑꯩ ꯍ ꯉꯁꯤꯒꯤꯗꯤ ꯑꯁꯥꯎ ꯑꯩꯗꯤꯀꯣ ꯍꯟꯖꯥꯡꯗꯣ ꯆꯥꯕꯩ ꯌꯥꯗꯕꯒꯤ ꯌꯦꯔꯨꯝ ꯑꯗꯨꯝ ꯂꯩꯔꯒ ꯊꯝꯃꯤꯔꯨꯝꯅ ꯆꯥꯛ ꯈꯔ ꯆꯪꯉꯤ ꯏꯔꯣꯝ ꯆꯥꯃꯟꯕꯒꯤ ꯌꯥꯗ꯭ꯔꯦꯅꯦꯕ
ꯅꯪꯗꯤ ꯀꯅꯥ ꯀꯅꯥ ꯂꯩꯕ꯭ꯔꯣ ꯍꯧꯖꯤꯛ ꯕꯤ ꯃꯈꯣꯟ ꯌꯥꯝ ꯇꯥꯏꯗꯦ ꯑꯉꯥꯡ ꯐꯣꯟꯁꯨ ꯇꯥꯕꯒꯨꯝ ꯂꯩꯀꯣ ꯃꯥꯑꯣꯡ ꯂꯩꯁꯥꯕꯤꯅꯦ ꯍꯥꯏ ꯄꯥꯝꯒꯦꯔꯥꯡꯅ
ꯁꯕꯤꯅꯦ ꯁꯤꯇꯦꯛ ꯁꯁꯤꯡꯗꯅ ꯁꯦꯡ ꯋꯥꯦ ꯍꯁꯥꯕꯅꯤꯅ ꯀꯔꯤ
ꯅ ꯆꯂꯦꯔꯄꯅꯦ
ꯄꯥꯈꯪ ꯊꯤꯔꯤꯌꯦ ꯅꯪꯗꯤ ꯃꯧ ꯑꯣꯏꯔꯕꯅꯤꯅ ꯄꯥꯈꯪ ꯀꯃꯥꯏꯅ ꯊꯤꯕ꯭ꯔꯣ ꯑꯩꯉꯣꯟꯗꯁꯨ ꯇꯥꯛꯄꯤꯌꯣ
ꯑꯁ ꯌꯨꯝ ꯄꯥꯝꯃꯁꯦ ꯋꯥꯕꯅꯤꯗ ꯀꯣꯟꯅ ꯌꯨꯝ ꯄꯥꯁꯤꯅ
ꯑꯗꯨꯁꯨ ꯑꯁ ꯈꯪꯗꯦꯅꯦ ꯍꯧꯖꯤꯛ
ꯅꯣꯏꯁꯨ ꯑꯉꯥꯡ ꯑꯣꯏꯔꯅ ꯌꯨꯝ ꯄꯥꯃꯤꯁꯦ ꯋꯥꯕꯅꯤꯀꯣ ꯑꯗꯣ
ꯑ ꯑꯩꯅ ꯈꯟ ꯑ
ꯑꯉꯥꯡꯗꯤ ꯌꯥꯝ ꯄꯣꯛꯄ ꯉꯝꯗꯦꯕ ꯑꯩꯈꯣꯏꯗꯤ ꯀꯣ ꯑꯁꯣꯨꯝꯅ ꯂꯣꯏꯔꯦ ꯑꯩꯈꯣꯏ ꯅꯨꯄꯥꯅꯁꯨ ꯁꯥꯥꯎꯔꯦ ꯑꯉꯥꯡ ꯑꯉꯥꯡ ꯄꯣꯛꯑꯣꯣꯏꯁꯦ ꯄꯣꯛꯑꯣꯣꯏꯁꯦ ꯍꯥꯏ ꯃꯥꯁꯨ ꯊꯕꯛꯝ ꯑꯣ ꯂꯎ ꯈꯔꯠꯇ ꯆꯠꯗꯦ ꯍꯧꯅꯦ ꯆꯥꯅꯤ ꯍꯧꯖꯤꯛꯀ ꯋꯦꯗꯔꯁꯦ ꯑꯗꯨꯝ ꯑꯃꯨꯛꯁꯨ ꯑꯃꯨꯛ ꯇꯣꯛꯂꯛꯑꯦ ꯁꯥꯕꯅ ꯁꯥꯕꯅ ꯒ꯭ꯌꯥꯟ ꯇꯥꯗ꯭ꯔꯦ
ꯍꯣꯏꯗ ꯑꯩꯈꯣꯏꯗꯁꯨ ꯌꯥꯝ ꯁꯔꯦ ꯑꯁ ꯂꯩꯕ ꯉꯝꯗꯦꯗ ꯎꯝ
ꯍꯧꯖꯤꯛꯁꯨ ꯅꯣꯡ ꯆꯨꯕ꯭ꯔꯣ ꯅꯣꯏ ꯂꯣꯝꯗꯗꯤ
ꯉꯥꯏ ꯉꯥꯛꯇꯪ ꯆꯨꯔꯝꯕ ꯅꯦ ꯑꯗꯨꯒ ꯅꯨꯡꯁꯥ ꯌꯥꯝ ꯀꯟꯅ ꯊꯣꯛꯂꯛꯑꯦ ꯑꯃꯨꯛ ꯁꯤꯗꯗꯤ
ꯍꯥꯏꯌꯦꯦ ꯀꯃꯗꯤ ꯀꯣꯂꯦꯖ ꯆꯀꯦꯠ ꯌꯂ ꯌꯦꯔꯣ ꯑꯕ ꯁꯨꯒꯦꯔꯣ
ꯆꯠ ꯂꯣꯏꯗ ꯌꯨꯝꯒꯤ ꯌꯨꯝꯗ ꯂꯩꯒꯦ
ꯌꯨꯝꯗ ꯂꯩꯔꯒ ꯊꯕꯛ
ꯍꯣꯔꯦꯟ ꯕꯣꯔꯒꯨꯝꯕ ꯌꯦꯡꯔꯨꯗꯤ ꯑꯆꯥꯄꯣꯠꯒꯨꯝꯕ ꯁꯥꯒꯨꯝꯕ ꯌꯥꯝ ꯂꯩꯔꯒ ꯆ ꯀꯩꯗ ꯅꯣꯏꯖꯦ
ꯍꯣꯏꯗ ꯑꯩꯈꯣꯏ ꯀꯩꯅꯣ ꯇꯧꯋꯦ ꯏꯃꯥꯟꯅꯕꯤ ꯑꯃꯒꯀꯣ ꯍꯣꯔꯦꯟ ꯆꯥꯅꯤꯉꯥꯏ ꯏꯁꯄꯥꯏꯁꯤ ꯅꯨꯗꯜ
ꯌꯦꯡꯕꯗ ꯑꯆꯥꯄꯣꯠ ꯑꯃ ꯆꯥꯔꯗꯤ ꯌꯥꯝ ꯅꯨꯡꯉꯥꯏꯕꯅꯦ
ꯍꯣꯏ ꯑꯁꯥꯕ ꯅꯨꯗꯜꯁ ꯂꯩꯕꯗꯣ ꯀꯣꯔꯤꯌꯟꯒꯤ ꯑꯣ ꯂꯩꯔꯒ ꯊꯝꯈ꯭ꯔꯦ ꯍꯣꯔꯦꯟꯗꯤ ꯐꯖꯒꯅꯤ ꯕꯥꯕꯣꯛ
ꯑꯅꯥ ꯀꯅꯥ ꯃꯤ ꯀꯌꯥ ꯌꯦꯕ
ꯑꯁ ꯌꯥꯝꯗꯦꯗ ꯏꯃꯥꯟꯅꯕꯤ ꯑꯃ ꯂꯩꯌꯦ ꯏꯕꯥꯅꯤ ꯈꯛꯇꯅꯤꯗ
ꯑꯗꯥꯏꯗ ꯐꯣꯟꯗ ꯌꯦꯡꯕ꯭ꯔꯣ ꯇꯤꯚꯤ ꯂꯩꯕ꯭ꯔꯣ
ꯍꯣꯏ ꯐꯣꯟꯗ ꯌꯦꯡꯕꯅꯦ ꯃꯅꯤꯗꯤ
ꯁꯤꯗ ꯌꯦꯡꯅꯤꯡꯉꯤꯅꯦ ꯑꯆꯧꯕꯗꯀꯣ
ꯁꯧꯕꯠꯇꯕꯤꯂ ꯍꯥꯏꯗ꯭ꯔꯣ
ꯂꯩꯇꯦ ꯏꯕꯥꯅꯤꯗꯣ ꯑꯁ ꯌꯨꯝ ꯅꯠꯇꯕꯅꯤꯅꯀꯣ ꯂꯩꯇꯦꯕ ꯍꯣꯏ ꯐꯣꯟꯟꯗ ꯐꯛꯇꯅꯦ
ꯅꯦꯠ ꯂꯩꯥꯏꯇ꯭ꯔꯗꯤ ꯅꯨꯡꯉꯥꯏꯔꯣꯏꯅꯦ
ꯅꯤꯗꯣ ꯅꯦꯠꯇꯣ ꯑ ꯃꯦ ꯀ ꯍꯥꯄꯦ ꯍꯟꯗꯛꯁꯦ ꯕꯣꯁꯁꯨ ꯌꯦꯡꯅꯤꯡꯕꯒꯤꯀꯣ ꯑꯥꯎ ꯕꯣꯜꯒꯤꯗꯃꯛ ꯈꯜꯂꯒ ꯀꯥꯞꯈ꯭ꯔꯕꯅꯤꯅꯦ
ꯃꯅꯨꯡꯉꯥꯏꯔꯦꯅꯦ ꯑꯗꯨ ꯑꯣ ꯀꯝꯕꯜ ꯂ ꯂꯩꯗꯒꯆꯥ ꯑꯣ ꯍꯥꯏꯌꯦ ꯍꯌꯦꯡ ꯂꯧꯗ ꯊꯔꯣꯏ ꯈꯨꯝꯕ ꯆꯠꯂꯣ
ꯑꯩꯈꯣꯏ ꯂꯧꯕꯗꯤ ꯌꯥꯝ ꯂꯩꯌꯦ ꯑꯗꯣ ꯊꯔꯣꯏ
ꯑꯩꯈꯣꯏ ꯈꯣꯡꯒꯤ ꯂꯎꯗꯤꯦꯀꯣ ꯁꯔꯣꯏꯁꯨ ꯂꯩꯇꯦ ꯀꯔꯤꯁꯨ ꯂꯩꯇꯦ ꯇꯦ ꯑꯗꯨꯒ ꯃꯅꯥ ꯃꯁꯤꯡꯦꯛ ꯃꯥꯏꯔꯦꯡꯒꯨꯝꯕ ꯁꯨ ꯆꯥꯛꯁꯨ ꯌꯥꯝ ꯆꯥꯕ ꯍꯧꯔꯦ ꯍꯧꯖꯤꯛꯀꯥꯟꯗꯤ
ꯑꯁ ꯇꯥꯅꯤꯡꯉꯦ ꯆꯨꯖꯥ
ꯆꯨ ꯆꯥꯛ ꯆꯥꯕ ꯍꯧꯔꯕꯅꯦ ꯈꯨꯟꯒꯤ ꯑꯁ ꯌꯥꯝ ꯅꯨꯡꯉꯥꯏꯕꯅꯦ ꯆꯥꯛ ꯆꯥ ꯆꯥꯔꯒ ꯀꯩꯅꯣ ꯂꯧꯕꯨꯛꯇ ꯂꯧꯕꯨꯛꯇ ꯀꯩꯅꯣ ꯄꯤꯛꯅꯤꯛꯀꯨꯝꯕ ꯆꯠꯄ ꯑꯁ ꯌꯥꯝ ꯅꯨꯡꯉꯥꯏ ꯌꯦꯟ ꯊꯣꯡꯔꯒꯀꯣ ꯑꯉꯥꯡꯁꯤꯡ ꯀꯔ ꯂꯀꯣ
ꯑꯣ ꯅꯣꯡꯃ ꯀꯣꯏꯕ ꯂꯥꯛꯀꯦꯅ ꯑꯗꯨꯗꯤ
ꯈꯨꯟꯗ ꯂꯥꯛꯑꯣ ꯀꯣꯏꯁꯦ ꯑꯗꯨꯒ ꯅꯪ ꯌꯦꯟ ꯀꯣꯛꯊꯣꯔꯛꯑꯣ ꯑꯩꯈꯣꯏ ꯆꯥꯛ ꯊꯣꯡꯕꯤꯒꯦ ꯅꯪꯗꯤ ꯐꯤꯅ ꯁꯥꯕꯤꯒꯦ ꯂꯧꯕ ꯂꯥꯛꯑꯣ ꯑꯥ
ꯌꯥꯏꯅꯦ ꯌꯥꯏꯅꯦ ꯑꯗꯨ ꯑꯗꯨꯁꯨ ꯅꯪꯁꯨ
ꯅꯦ ꯐꯖ ꯐꯖꯕ ꯂꯥꯛꯑꯦ
ꯑꯣ
ꯖꯒꯣꯏꯁꯨ ꯁꯥꯕ ꯍꯌꯥꯝ ꯍꯩꯔꯝꯃꯨꯅꯦ ꯅꯪꯗꯤ
ꯍꯣꯏ ꯑꯗꯣ ꯂꯥꯛꯄ
ꯖꯒꯣꯏꯁꯨ ꯁꯥ ꯍꯩꯉꯦ ꯐꯤꯅꯁꯨ ꯄꯤ ꯀꯦ ꯍꯣꯏ ꯍꯣꯏ ꯂꯥꯛ ꯑ ꯂꯧ ꯀꯨꯍꯍꯥꯏꯗꯨ ꯂ ꯑꯣ ꯀ ꯀꯨꯝꯍꯥꯏꯁꯨꯅꯈ꯭ꯔꯦꯅ
ꯍꯣꯏ ꯅꯛꯈ꯭ꯔꯦ ꯑꯗꯨꯒꯤ ꯑꯁ ꯌꯥꯝ ꯂꯥꯡꯅꯤꯡꯈ꯭ꯔꯦ ꯅꯣꯏ ꯀꯨꯝꯍꯩꯗꯗꯤ ꯀꯩꯅꯣ ꯇꯧꯕ ꯃꯥꯜꯂꯦꯀꯣ
ꯑ ꯑꯣꯁꯨ ꯆꯥꯏ ꯁꯕꯤꯁꯨ ꯆꯥꯏ ꯂꯣꯏ ꯆꯥꯏ ꯑꯗꯨꯒ ꯑꯁꯅ ꯑꯗꯨꯗꯤꯀꯣ ꯌꯥꯝ ꯅꯨꯡꯉꯥꯏ ꯑꯗꯨꯅ ꯏꯁꯩ ꯁꯛꯔꯒ ꯖꯒꯣꯏ ꯁꯥꯕ ꯂꯩꯁꯥ ꯄꯥꯈꯪ ꯀꯣ
ꯑꯁ ꯑꯗꯨꯗꯤ ꯅꯣꯏ ꯈꯨꯟꯒꯤ ꯄꯥꯈꯪ ꯑꯃ ꯑꯩ ꯌꯦꯡꯕ ꯇꯥꯔꯦ ꯂꯥꯛꯑꯒ
ꯑꯣꯂ ꯑꯣ
ꯅꯣꯏ ꯈꯨꯟꯒꯤ ꯄꯥꯈꯪ ꯃꯁꯛ ꯐꯖꯕ꯭ꯔꯣ
ꯐꯖꯕ ꯂꯥꯛꯑꯦ ꯅꯪꯗꯤ ꯐꯖꯕ꯭ꯔꯣ ꯃꯨꯛ ꯉꯕ꯭ꯔꯣ ꯉꯥꯎꯕ꯭ꯔꯣ ꯋꯥꯕ꯭ꯔꯣ
ꯁꯤꯗ ꯌꯥꯝꯅ ꯃꯨꯕꯁꯨ ꯅꯠꯇꯦ ꯑꯗꯣ ꯑꯗꯨꯝ ꯋꯥꯕꯀꯣ
ꯑꯁ ꯄꯥꯈꯪꯕꯨꯗꯤ ꯌꯥꯝ ꯂꯩꯔꯤꯅꯦ ꯅꯪ ꯂꯥꯛꯑꯗꯤ ꯑꯩꯈꯣꯏ ꯈꯨꯣꯟ ꯄꯥꯈꯪ ꯌꯥꯝ ꯉꯥꯎꯔꯤꯦꯅꯤꯗ
ꯍꯣꯏ
ꯑꯗꯨꯗ ꯂꯥꯄꯗ ꯊꯖꯕ ꯆꯖ ꯊꯕꯤ ꯀ ꯈꯖ ꯄꯂ ꯃꯒ ꯑꯩꯈꯣꯏ ꯄꯨꯜꯂꯞ ꯆꯥꯃꯤꯟꯅꯔꯁꯦ
ꯑꯗꯨꯕ ꯃꯥꯂꯦ
ꯑꯣ ꯑ